ꯋꯥꯔꯤ ꯅꯨꯡꯉꯥꯏꯔꯤꯉꯩꯗ ꯇꯠꯈ꯭ꯔꯦ
ꯅꯪ ꯇꯨꯝꯕ ꯄꯦꯜꯂꯝ ꯈꯤꯔꯣꯏ ꯑꯗꯨꯗꯤ
ꯑꯩꯔꯥ
ꯑꯩꯅ ꯇꯨꯝ
ꯑꯁ ꯇꯨꯝꯅꯤꯡꯉꯦ ꯍꯥꯏꯔꯁꯨꯀꯣ ꯇꯨꯝꯕ ꯉꯝꯗꯦꯗ
ꯎꯝ ꯆꯨꯝꯃꯦ ꯅꯪꯗꯤ ꯗ꯭ꯔꯃꯥ ꯀꯩꯀꯥ ꯌꯦꯡꯗꯕ꯭ꯔꯥ
ꯑꯁ ꯑꯍꯥ ꯑꯥ ꯃꯃꯥꯡꯗꯤ ꯐꯖꯟ ꯌꯦꯡꯉꯝꯃꯦ ꯑꯩ ꯑꯁꯤ ꯋꯥꯜ ꯀꯞ ꯊꯣꯛꯂꯛꯇ꯭ꯔꯤꯉꯩꯗꯣ ꯑꯁ ꯑꯍꯤꯡ ꯊꯦꯡ ꯊꯦꯡ ꯇꯨꯝꯕꯅꯦ ꯗ꯭ꯔꯃꯥ ꯌꯦꯡ ꯌꯦꯡꯔꯒ ꯑꯗꯨꯕꯨ ꯋꯥꯔꯜ ꯀꯞꯁꯦ ꯊꯣꯛꯂꯛꯄꯅꯤ ꯑꯁꯨꯝ ꯌꯦꯡꯕ ꯍꯥꯏꯕ ꯇꯥꯔꯦꯀꯣ ꯗꯨꯒꯤ ꯑꯗꯨꯝ ꯌꯦꯡ ꯌꯦꯡꯕ ꯍꯧꯒ꯭ꯔꯦꯕ ꯑꯁꯤ ꯋꯥꯔꯜ ꯀꯞ ꯂꯣꯏ ꯃꯇꯨꯡ ꯗ꯭ꯔꯃꯥ ꯑꯃꯨꯛ ꯍꯧꯔꯛꯇꯣꯏꯅꯤ
ꯎꯝ ꯅꯪꯗꯤ ꯍꯥꯏꯝ ꯌꯦꯡꯕꯗꯨ ꯀ꯭ꯔꯝ ꯀ꯭ꯔꯝꯕ ꯌꯦꯡꯕ꯭ꯔꯥ
ꯑꯩꯗꯣ ꯅꯍꯥꯟꯗꯣ ꯇꯤꯠꯁ ꯌꯨ ꯑꯦ ꯂꯦꯁꯟ ꯍꯥꯏꯅ ꯀꯣꯔꯤꯌꯥꯒꯤꯔ
ꯎꯝ ꯅꯨꯡꯉꯥꯏꯌꯦꯒꯣ ꯑꯗꯨꯗꯨ
ꯑꯗꯨꯔꯣ ꯃꯩ ꯏꯄꯤꯁꯣꯠ ꯑꯩꯒ ꯑꯁꯤꯗ ꯁ꯭ꯔꯥ ꯑꯣꯖ ꯑꯣꯖꯥ ꯑꯃꯥ ꯂꯩꯌꯦꯕ ꯏꯕꯥꯅꯤ ꯑꯗꯨꯝ ꯌꯦꯡꯉꯦꯕꯀꯣ ꯃꯥꯁꯨ ꯏꯄꯤꯁꯣꯠ ꯀꯌꯥ ꯌꯧꯔꯕ꯭ꯔꯖꯥꯠ ꯈꯪꯗꯦ ꯑꯩꯗꯤ ꯏꯄꯤꯁꯣꯠ ꯃꯉꯥꯕꯨꯗꯤ ꯌꯧꯔꯦꯕ ꯃꯇꯨꯡꯗ ꯑꯗꯨꯝ ꯕꯣꯜꯗꯣ ꯑꯗꯨꯝ ꯌꯦꯡꯉꯝꯅꯦ ꯑꯩ ꯃꯈꯥ ꯀꯟꯇꯤꯅ꯭ꯌꯨ ꯇꯧꯗ꯭ꯔꯤꯕꯅꯦꯕ ꯑꯗꯨ ꯌꯦꯡꯕꯅꯦ ꯎꯝ ꯑꯗꯨꯒ ꯃꯃꯥꯡꯗ ꯀꯩꯗꯧꯕꯅꯣ ꯍꯥꯏꯕ ꯀꯥꯟꯗ ꯏꯁ꯭ꯇꯦꯋꯦ ꯇꯨ ꯍꯦꯕꯟꯗꯣ
ꯑꯣ ꯑꯣ ꯑꯣ ꯑꯣ
ꯑꯗꯨꯗꯣ ꯌꯦꯡꯉꯦꯕ ꯈꯪꯕ꯭ꯔꯥ ꯑꯩꯒꯤ ꯔꯨꯝꯁꯤꯗ ꯂꯩꯔꯤꯕ ꯀꯅꯣꯁꯤꯡꯒ ꯌꯦꯡꯃꯤꯟꯅꯕ ꯑꯍꯤꯡꯁꯤꯗ ꯀꯞ ꯃꯣꯏꯁꯨ ꯌꯦꯡꯗ꯭ꯔꯤꯕ ꯍꯥꯏꯕ ꯇꯥꯔꯦꯀꯣ ꯑꯩꯅ ꯑꯁꯤ ꯐꯤꯂꯝꯗꯨ ꯌꯦꯡꯉꯣ ꯍꯣꯏ ꯃꯣꯏꯒꯤ ꯀꯩꯅꯣ ꯏꯄꯤꯁꯣꯠꯇꯣ ꯁꯥꯡ ꯁꯥꯡ ꯁꯥꯡꯉꯁꯨ ꯑꯗꯨꯝ ꯌꯦꯡꯉꯣ ꯑꯁꯤ ꯍꯅꯨꯕꯤꯅ ꯐꯥꯎ ꯌꯦꯡꯉꯒ ꯀꯞꯄ ꯐꯤꯂꯝꯅꯦ ꯑꯦꯟꯅ ꯍꯥꯕ
ꯑꯥ
ꯃꯣꯏꯖꯨ ꯀꯣꯔꯤꯌꯟꯒꯤ ꯗ꯭ꯔꯃꯥꯒꯨꯝꯕ ꯌꯦꯡꯗꯦ ꯍꯥꯏꯌꯦ
ꯑꯣ ꯃꯣꯏꯔꯣ ꯑꯃ ꯐꯥꯎ
ꯎ ꯑꯗꯨ ꯏꯁꯇꯦꯕꯤꯠꯇꯨ ꯍꯦꯕꯟ ꯑꯩꯅ ꯌꯦꯡꯍꯟꯕꯗꯣ ꯑꯗꯨꯅ ꯑꯍꯥꯟꯕꯅꯦ ꯍꯥꯏꯌꯦ
ꯍꯩꯃꯥ ꯑꯈꯣꯏꯗꯤ ꯄ꯭ꯔꯣ ꯑꯣꯜꯂꯅꯤ ꯑꯁ ꯑꯩꯈꯣꯏꯗꯤ ꯌꯦꯡꯃꯟꯗꯅ ꯌꯥꯗ꯭ꯔꯦ ꯏꯁꯇ꯭ꯌꯔ ꯋꯦ ꯇꯨ ꯍꯦꯕꯟꯗꯣ ꯌꯥꯝ ꯅꯨꯡꯁꯤꯌꯦ
ꯍꯨꯝ
ꯁ꯭ꯇꯦꯌꯔ ꯋꯦ ꯇꯨ ꯍꯦꯕꯟꯗꯨ
ꯎꯝ
ꯑꯗꯨꯝ ꯌꯦꯡꯕ ꯐꯥꯎ ꯑꯗꯨꯝ ꯄꯤꯗꯤ ꯑꯗꯨꯝ ꯇꯥꯏꯌꯦ
ꯇꯥꯏ ꯇꯥꯏ
ꯑꯗꯨꯒ ꯎꯝ ꯍꯥꯎꯁꯐꯨꯜ ꯍꯥꯏꯕ꯭ꯔ
ꯑꯥ ꯌꯦꯡꯉꯦ
ꯅꯨꯡꯉꯥꯏꯀꯣ ꯑꯗꯨꯁꯨ
ꯎꯝ
ꯍꯟꯗꯛ ꯑꯅꯧꯕ ꯃꯌꯥꯝ ꯊꯣꯛꯂꯛꯑꯦ
ꯇꯤꯁ ꯏꯌꯔ ꯂꯦꯁꯟꯗꯣ ꯅꯨꯡꯉꯥꯏꯗꯤ ꯅꯨꯡꯉꯥꯏꯕꯖꯥꯠꯅꯦꯍꯦ
ꯎꯝ ꯅꯨꯡꯉꯥꯏꯌꯦ ꯃꯣꯏꯅ ꯄꯅꯤꯁꯃꯦꯟ ꯄꯤꯕꯗꯣ ꯑꯁ ꯌꯥꯝ ꯄꯦꯜꯂꯦ
ꯎꯝ ꯑꯁ ꯑꯩꯖꯦ ꯅꯨꯄꯤꯅ ꯂꯥꯎꯕꯗꯣ
ꯑꯥꯎ
ꯏꯁꯇꯨꯗꯦꯟ ꯑꯃꯗꯨꯅ ꯍꯥꯏꯕꯗꯤ ꯑꯣꯖꯥꯗ ꯀꯩꯅꯣ ꯇꯧꯅꯕꯒꯤ ꯃꯥꯅ ꯑꯗꯨꯗ ꯂꯥꯎꯊꯔꯛꯄꯗꯣ
ꯎꯝ ꯑꯁ
ꯌꯥꯛꯇꯤ ꯌꯥꯛꯄꯖꯥꯠꯅꯦ
ꯎꯝ ꯑꯗꯨꯗꯣ ꯑꯗꯨꯒꯤ ꯀꯩꯅꯣꯃꯗꯣ ꯐꯣꯟ ꯊꯝꯃꯣ ꯍꯥꯏꯕꯒꯤ ꯃꯇꯥꯡꯗꯨꯔꯥ
ꯎꯝ ꯃꯣꯏ ꯑꯗꯨꯔꯣꯝ ꯁꯥꯏꯠꯆꯦ ꯑꯗꯨꯒꯨꯝꯕꯁꯨ ꯑꯅꯝꯕꯗꯤ ꯇꯧꯅꯗꯤ ꯇꯧꯅꯕ ꯃꯥꯜꯂꯦꯀꯣ ꯕꯨꯂꯤꯒꯤ ꯑꯗꯨꯝ ꯀꯩꯅꯣ ꯇꯧꯕꯁꯦ
ꯎꯝ ꯀꯣ ꯑꯧ ꯀꯣꯔꯤꯌꯥꯗꯣ ꯑꯗꯨꯒꯨꯝꯕꯗꯨꯗꯤ ꯂꯩ ꯌꯥꯝ ꯈꯔ ꯂꯩ ꯍꯥꯏꯌꯦ ꯑꯗꯨꯒꯤ ꯐꯤꯂꯝꯗꯨ ꯃꯤ ꯑꯌꯥꯝꯕꯗꯤ ꯍꯥꯏꯗꯤ ꯎꯝ ꯕꯦꯟ ꯇꯧꯅꯤꯡꯉꯥꯏ ꯇꯧꯋꯦ ꯍꯥꯏꯕꯅꯦ ꯑꯗꯨꯗꯣ
ꯑꯣ
ꯍꯥꯏꯗꯤ ꯑ ꯁꯨꯃꯥꯏꯅ ꯕꯨꯂꯤ ꯀꯩꯀꯥ ꯇꯧꯕꯒꯤ ꯑꯣꯏꯕꯅꯤꯅꯀꯣ ꯀꯣꯔꯤꯌꯥꯗ ꯍꯥꯏꯗꯤ ꯀꯣꯔꯤꯌꯥꯗ ꯁꯨꯃꯥꯏꯅ ꯇꯧꯋꯦ ꯈꯣꯠꯂꯦ ꯍꯥꯏꯕꯒꯤꯗꯣ ꯃꯣꯏꯗꯣ ꯀꯩ ꯍꯥꯏꯅꯤ ꯃꯤ ꯈꯔꯗꯨ ꯎꯠꯍꯟꯅꯤꯡꯗꯕꯗꯣ
ꯎꯝ ꯎꯝ
ꯗꯨꯃꯥꯏꯅ ꯇꯧꯕꯒꯤ
ꯑꯩꯖꯨ ꯑꯩꯒ ꯊꯪꯅꯕ ꯃꯤꯁꯤꯅ ꯑꯁꯤ ꯐꯤꯂꯝꯖꯦ ꯌꯦꯡꯉꯣ ꯍꯥꯏꯕ
ꯑꯣ
ꯑꯗꯨꯒ ꯀꯩꯅꯣꯒꯤ ꯑꯦꯐ ꯕꯤꯗ ꯅꯍꯥꯟꯗꯣ ꯑꯩꯅ ꯑꯃ ꯊꯦꯡꯅꯕ ꯕꯦꯠ ꯍꯥꯏꯅ꯫ ꯕꯤ ꯏ ꯇꯤ ꯕꯤ ꯏ ꯇꯤ ꯑ ꯕꯤ ꯏ ꯇꯤꯗꯣ ꯑꯈꯣꯏ ꯐꯩꯁꯥ ꯑꯩꯈꯣꯏ ꯖꯨꯋꯥ ꯁꯥꯟꯅꯕꯒꯤ ꯎꯝ ꯑꯗꯨꯒꯤ ꯑꯃ ꯐꯤꯂꯝ ꯊꯣꯛꯂꯛꯄꯅꯦꯕ꯫ ꯑꯗꯨꯁꯨ ꯑꯦꯄꯤ ꯑꯦꯄꯤ ꯑꯦꯄꯤꯁꯣꯠ ꯋꯥꯏꯁ ꯑꯣꯏꯕꯅꯦꯕꯀꯣ꯫ ꯑꯗꯨꯁꯨ ꯅꯨꯡꯉꯥꯏꯑꯦ ꯃꯣꯏ ꯑꯗꯨꯗ ꯒꯦꯝ ꯁꯥꯟꯅꯕꯒꯤ ꯀꯩꯅꯣ ꯇꯧꯕ꯭ꯔ ꯅꯨꯄꯤꯁꯨ ꯃꯣ ꯑꯥ ꯑꯥ ꯑꯥ ꯑꯥ
ꯑ
ꯒꯦꯝꯕ꯭ꯂꯤꯡ ꯇꯧꯕꯗꯣ ꯁ꯭ꯀꯨꯜꯗ ꯑꯗꯨ ꯅꯨꯄꯤꯗꯣ ꯃꯑꯣꯡ ꯇꯥꯕꯅꯤꯅꯦ ꯋꯥꯡ ꯆꯥꯎꯔꯒ꯫ ꯉꯝꯗꯤ ꯃꯥꯅ ꯉꯝꯈꯤꯍꯦ ꯂꯥꯁꯇ꯫
ꯑꯣ ꯐꯖꯕ꯭ꯔꯥ ꯅꯨꯄꯤꯗꯣ?
ꯎꯝ ꯅꯨꯨꯄꯤꯗꯣ ꯐꯖꯩ꯫
ꯎꯝ
ꯃꯃꯥ ꯃꯄꯥꯁꯨ ꯑꯗꯨꯝ ꯁꯥꯟꯅꯔꯝꯃꯒ ꯑꯗꯨꯝ ꯃꯄꯨꯟꯁꯤ ꯑꯗꯨꯝ ꯀꯠꯊꯣꯛꯄ ꯍꯥꯏꯕ ꯇꯥꯔꯦꯕ ꯑꯗꯨꯃꯥꯏꯅ ꯇꯧꯕ꯫ ꯏꯟꯅꯒꯦ
ꯍꯤꯔꯨꯏꯟꯅ ꯔꯤꯚꯦꯟꯁ ꯑꯃꯨꯛꯀ ꯂꯧꯕ꯭ꯔꯥ ꯑꯗꯨꯗꯣ?
ꯑ ꯂꯧꯋꯦ꯫ ꯍꯦꯔꯣꯏꯟꯗꯣ ꯃꯃꯥꯡ ꯃꯃꯥꯡꯗ ꯁꯥꯏ ꯀꯛꯀꯅꯤꯕꯀꯣ꯫ ꯑꯗꯨꯒ ꯃꯤ ꯋꯥꯡ ꯆꯥꯎꯕꯅꯦ꯫ ꯀꯣꯔꯤꯌꯥꯗ ꯀꯣꯔꯤꯌꯥꯒꯤꯁꯨ ꯂꯩꯕꯅꯤ ꯍꯧꯖꯤꯛ ꯑꯩꯅ ꯌꯦꯡꯕꯗ ꯏꯪꯂꯤꯁꯀꯤ ꯌꯦꯡꯕꯅꯦꯕ꯫
ꯑꯥ ꯑ ꯑ ꯍꯤꯔꯣ ꯍꯤꯔꯣꯗꯤ ꯀꯃꯥꯏ ꯇꯧꯕ꯭ꯔꯥ?
ꯍꯦꯔꯣ ꯌꯥꯎꯗꯦ꯫
ꯑꯣ ꯍꯦꯔꯣꯏꯟꯗꯨꯨꯅ ꯃꯦꯟ ꯀꯦꯔꯦꯛꯇꯔ꯫
ꯎꯝ ꯃꯦꯟ ꯀꯦꯔꯦꯛꯇꯔ꯫
ꯑꯣ ꯑꯗꯨꯒꯨꯝꯕꯁꯨ ꯑꯗꯨꯝ ꯅꯨꯡꯉꯥꯏꯕꯅꯦ꯫
ꯅꯨꯡꯉꯥꯏꯑꯦ ꯑꯩꯈꯣꯏꯒꯤ ꯃꯤꯁ ꯑꯩꯈꯣꯏꯒ ꯂꯩꯃꯤꯟꯅꯕ ꯃꯤꯁꯇꯨꯗꯤ ꯃꯥꯗꯤ ꯐꯨꯅꯕ ꯑꯩꯈꯣꯏ ꯀꯣꯔꯤꯌꯟꯒꯤ ꯍꯥꯠꯄꯖꯨ ꯑꯗꯨꯝ ꯅꯣꯡꯃꯩ ꯀꯥꯞꯅꯕ ꯍꯥꯠꯅꯕꯗꯤ ꯌꯥꯝ ꯌꯦꯡꯕꯅꯦ ꯃꯥꯗꯤ ꯑꯗꯨꯒꯨꯝꯕ ꯇꯥꯕ꯭ꯔꯥ? ꯍꯜꯂꯣ ꯍꯜꯂꯣ ꯍꯜꯂꯣ